ꯑꯧ ꯌꯥꯝ ꯍꯔꯥꯎꯋꯦ ꯒꯣꯜ ꯆꯟꯈꯤꯕ ꯃꯇꯅꯦ ꯁꯤꯅ
ꯍꯥꯥ
ꯑ ꯏꯁꯄꯣꯔ ꯌꯦꯡ ꯂꯩꯕꯣ ꯅꯥꯥꯡꯁꯨ
ꯌꯦꯡꯗ꯭ꯔꯗꯤ ꯃꯦꯁꯤꯒꯤꯅꯦ ꯉꯁꯤꯁꯦ
ꯑꯥ ꯀꯃꯥꯏꯅ ꯇꯧꯔꯤꯕ ꯀꯃꯥꯏꯅ ꯇꯧꯔꯤꯕ꯭ꯔꯣ ꯍꯧꯖꯤꯛ
ꯍꯧꯖꯤꯛꯇꯤ ꯒꯣꯜ ꯑꯅꯤꯅꯤ ꯂꯩ ꯇꯨ ꯇꯨ
ꯑ ꯏꯁꯄꯣꯔꯠ ꯌꯦꯡꯅꯤꯡꯕ꯭ꯔꯣ ꯑꯗꯨꯗꯤ ꯅꯡ
ꯑꯣ ꯌꯦꯡꯉꯒ ꯑꯗꯨꯝ ꯕꯨꯗꯤ ꯁꯥꯅ ꯁꯥꯅ ꯅꯣꯏ ꯀꯣꯜ ꯇꯧꯔꯛꯄꯁꯤꯡꯗ
ꯏꯁ ꯌꯥꯕ꯭ꯔꯣꯅꯦ ꯅꯪꯁꯦ ꯑꯗꯨꯃꯥꯏꯅ
ꯌꯥꯗ꯭ꯔꯗꯤ ꯍꯥꯏꯗꯤ ꯑꯇꯣꯞꯄ ꯀꯩꯅꯣ ꯇꯦꯕ꯭ꯂꯦꯠ ꯑꯃ ꯂꯩꯕꯀꯣ ꯇꯦꯕ꯭ꯂꯦꯠꯇ ꯌꯦꯡꯉꯒ ꯐꯣꯟꯗꯒꯤ ꯋꯥꯔꯤ ꯁꯥꯕ
ꯅꯨꯡꯉꯥꯏꯔꯝꯅꯤꯅꯦ ꯑꯗꯨꯗꯤ ꯍꯧꯖꯤ ꯑꯅꯤ ꯑꯅꯤ ꯇꯧꯋꯦ ꯍꯥꯏꯔꯗꯤ ꯉꯁꯥꯏꯗꯤ ꯀꯩꯅꯣ ꯑꯃꯗꯨꯅ ꯑꯅꯤꯗ ꯖꯦꯔꯣꯒ ꯇꯨꯗ ꯂꯩ ꯍꯥꯏꯕ ꯀꯃꯥꯏꯅ ꯇ ꯇꯕ
ꯎꯝ ꯍꯣꯏ ꯖꯤꯔꯣꯒ ꯇꯨ ꯂꯩꯕꯅꯦꯁꯦ ꯋꯤꯗꯤꯟ ꯐꯤꯐꯇꯤꯟ ꯃꯤꯅꯤꯠꯁ ꯃꯅꯨꯡꯗꯀꯣ ꯐꯤꯞꯇꯤꯟ ꯃꯤꯅꯤꯠ ꯐꯤꯞ ꯐꯤꯞꯇꯤꯟ ꯃꯤꯅꯤꯠꯁ ꯇꯨꯇ꯭ꯋꯦꯟꯇꯤ ꯃꯤꯅꯤꯠꯁ ꯈꯛꯇ ꯂꯩꯕ ꯃꯅꯨꯡꯗ ꯃꯣꯏꯅ ꯑꯃꯨꯛ ꯀꯩꯅꯣ ꯀꯔꯤ ꯍꯥꯏ ꯒꯦꯗ ꯆꯟꯕꯅꯦꯕ ꯑꯔꯖꯦꯟꯇꯤꯅꯥꯅ ꯁꯔꯤ
ꯍꯥꯏꯗꯤ ꯉꯔꯥꯡ ꯉꯔꯥꯡ ꯔꯣꯅꯥꯜꯗꯧꯒꯝ ꯐꯦꯟꯁꯤꯡ ꯀꯥꯞꯄꯦ ꯍꯥꯏꯕ ꯌꯦ ꯉꯁꯤ ꯑꯃꯨꯛ ꯉꯁꯤꯒꯤ ꯃꯤꯁꯤꯡ ꯀꯞꯀꯗ꯭ꯔꯥ ꯍꯥꯏꯕꯅꯤꯅꯦ
ꯀꯞꯄꯗꯤ ꯁꯨꯀꯞ ꯀꯞꯄꯣꯏꯍꯦ ꯁꯤꯔꯁꯨ ꯁꯤꯗ꯭ꯔꯁꯨ ꯄꯨꯟꯁꯤꯒꯤ
ꯑꯦꯁꯨ ꯄꯨꯟꯁꯤꯒꯤ ꯀꯥꯏꯅ
ꯊꯥꯎ ꯊꯣꯛꯑꯒ ꯑꯃꯨꯛ ꯆꯪꯉꯣ ꯌꯥꯒꯅꯤ ꯄꯥꯟꯅꯕꯗꯗꯤ
ꯃꯃꯣꯏꯒꯤ ꯃꯤꯅꯤꯠ ꯀꯌꯥ ꯂꯩꯔꯤꯕ꯭ꯔꯣ ꯑꯃꯨꯛ ꯑꯃꯨꯛꯀ ꯆꯜꯂꯗꯤ ꯆꯟꯒꯗꯕ ꯃꯟꯕ꯭ꯔꯣ
ꯍꯣꯏ ꯑꯃꯨꯛꯀ ꯆꯟꯒꯗꯕꯕꯨꯗꯤ ꯃꯥꯜꯂꯦ ꯍꯥꯏꯗꯤ ꯁꯤ ꯀꯩꯅꯣ ꯇꯨ ꯑꯦꯟ ꯇꯨ ꯑꯣꯏꯈ꯭ꯔꯁꯨ ꯀꯩꯅꯣ ꯊꯥꯔꯇꯤ ꯃꯤꯅꯤꯠꯁꯤ ꯂꯩꯔꯤꯗꯅ ꯑꯃꯨꯛ ꯁꯤꯟꯅꯅꯤꯡꯉꯥꯏ
ꯑꯣ
ꯊꯥꯔꯇꯤ ꯃꯤꯠ ꯑꯃꯨꯛ ꯗ꯭ꯔꯣ ꯇꯥꯔꯗꯤ ꯊꯥꯔꯇꯤ ꯇꯤ ꯃꯣꯅꯨ ꯊꯥꯔꯇꯤ ꯃꯤꯅꯤꯁ ꯃꯅꯨꯡꯗ ꯑꯃꯨꯛ ꯗꯔꯣ ꯇꯥꯈ꯭ꯔꯗꯤ ꯄꯤꯅꯥꯜꯇꯤ ꯇꯧꯔꯅꯤ
ꯑꯥ
ꯄꯤꯗꯗꯤ ꯑꯗꯨꯝ ꯑ꯭ꯔꯖꯦꯟꯇꯤꯅꯥꯅ ꯑꯗꯨꯝ ꯉꯝ ꯉꯝꯒꯅꯤꯅ ꯂꯩꯔꯕꯅꯤꯗ ꯍꯥꯏꯗꯤ ꯃꯔꯇꯤꯅꯦꯁ ꯀꯤꯄ꯭ꯔ ꯃꯣꯁ ꯑꯣꯐ ꯗ ꯄꯤꯅꯥꯜꯇꯤꯁꯦ ꯃꯥꯅ ꯗꯨꯝ ꯁꯦꯞ ꯇꯧꯕꯅꯦꯕꯀꯣ ꯑꯗꯨꯒꯤ ꯌꯥꯝꯅ ꯊꯥꯖꯩ ꯑꯩꯗꯤ ꯄꯤꯅꯥꯇꯤꯗꯗꯤ ꯃꯥꯔꯇꯤꯅꯦꯁ ꯊꯥꯖꯩ ꯑꯦ ꯅꯪꯒꯤ ꯀꯩ ꯀꯩꯒꯤ ꯅꯪꯒꯤ ꯕꯣꯜ ꯌꯦꯡꯗꯕ
ꯑ꯭ꯁ ꯌꯦꯡꯅꯤꯡꯗꯦꯗ ꯑꯩꯗꯤ
ꯀꯩꯒꯤꯅꯣ
ꯌꯦꯡꯅꯤꯡꯗꯦ ꯑꯩꯗꯤ ꯁꯨꯡꯌꯦꯡ ꯌꯦꯡꯗꯕꯒꯤ ꯅꯦ
ꯕꯣꯜꯕꯨ ꯌꯦꯡꯗ꯭ꯔꯗꯤ ꯀꯩ ꯌꯦꯡꯗꯣꯏꯅꯣ ꯅꯣꯏꯕꯨ ꯗ ꯀꯔꯤ ꯒꯨꯝꯕꯥ ꯀꯣꯔꯤꯌꯥꯗ꯭ꯔꯃꯥ ꯒꯨꯝꯕ ꯌꯦꯉ ꯂꯩꯔ
ꯑꯍꯣꯏ ꯑꯩꯗꯤ ꯑꯗꯨꯒꯨꯝꯕ ꯉꯥꯛꯇꯅꯦ ꯆꯥꯏꯅꯤꯁ ꯕ ꯊꯥꯏꯂꯦꯟꯒꯤꯒꯨꯝꯕ ꯑꯗꯨꯒꯨꯝꯕ ꯉꯥꯇꯅꯦ ꯑꯩꯗꯤ
ꯑꯗꯨꯒꯨꯝꯕ ꯌꯦꯡꯕ ꯁꯔꯨꯛꯄꯨꯗꯤ ꯁꯤꯒꯨꯝꯕ ꯈꯔ ꯀꯅꯥꯒꯗꯕ ꯌꯦꯡꯉꯨꯅꯦ
ꯀꯩꯒꯤ ꯏ꯭ꯁꯄꯣꯠꯇ ꯏꯟꯇ꯭ꯔꯦꯁ ꯌꯥꯎꯗꯕꯅꯤꯅ ꯌꯦꯡꯗꯕ
ꯎꯝ
ꯐꯥꯁꯤꯒ ꯀꯩꯅꯣ ꯑꯃꯔꯛ ꯀꯟꯅꯦꯛ ꯇꯧꯋꯦ ꯑꯃꯨꯔꯛ ꯄꯥꯛ ꯀꯟꯅꯦꯛ ꯇꯧꯋꯦ ꯅꯦꯠꯁꯤ ꯆꯞꯄꯒ ꯂꯩꯏꯅꯦ
ꯑꯗꯨꯒꯤ ꯌꯥꯗꯦꯕ ꯍꯥ
ꯇꯧꯒꯟꯕꯅꯤꯕ
ꯍꯣꯏ ꯁꯤ ꯗꯦꯜꯂꯤꯒꯤ ꯀꯩꯅꯣꯁꯦ ꯋꯥꯏꯐꯥꯏꯁꯦ ꯏꯄꯤꯂꯤꯡ ꯏꯄꯤꯂꯤꯡꯒꯤꯌꯦ ꯆꯞꯄ ꯆꯞꯄ ꯂꯩꯌꯦ ꯐꯖꯟꯅ ꯁꯃꯨꯠ ꯐꯖꯅ ꯆꯠꯇꯦꯕ ꯀ꯭ꯂꯂꯥꯁ ꯁꯕꯦꯟ ꯃꯤꯅꯤꯠ ꯑꯍꯥ
ꯀꯔꯤ ꯃꯊꯦꯟ ꯍꯣꯠꯅꯔꯒꯦ ꯉꯁꯥꯏꯗꯤ
ꯈꯣꯏꯔꯣ
ꯎꯝ
ꯈꯣꯏꯁꯦ ꯀꯩꯅꯣꯆꯥꯏ ꯌꯦꯟ ꯌꯦꯟꯒꯤ ꯀꯂꯥꯏꯖꯥꯒ ꯃꯀꯟ ꯈꯛꯇ ꯂꯧꯔꯒ ꯆꯥꯏ
ꯏ꯭ꯁ ꯍꯥꯎꯋꯦꯅꯦꯀꯣ ꯍꯥꯎꯕ ꯉꯥꯇ ꯆꯥꯕ ꯃꯥꯜꯂꯦ ꯅꯪꯗꯤ
ꯅꯪꯗꯤ
ꯑ ꯑꯈꯣꯏꯗꯤ ꯀꯥꯡꯁꯣꯏ ꯑꯃꯒ ꯑꯥꯂꯨ ꯀꯥꯡꯉꯧ
ꯑꯜꯂꯨ ꯀꯥꯡꯁꯣꯏꯗꯁꯨ ꯑꯥꯂꯨ ꯍꯥꯞꯄ ꯀꯥꯡꯉꯧꯗꯁꯨ ꯑꯥꯂꯨ ꯍꯥꯞꯄ ꯃꯣꯔꯣꯛ ꯑꯃꯦꯠꯄꯗꯁꯨ ꯑꯜꯂꯨ ꯍꯥꯞꯄ ꯑꯗꯨꯒꯒꯨꯝꯕꯗꯨꯔꯣ
ꯑꯩ
ꯀꯩꯅꯣ ꯑꯗꯨꯒꯨꯝꯕ ꯃꯇꯝꯁꯨ ꯂꯩꯕꯅꯦ ꯀꯥꯡꯁꯣꯏ ꯊꯣꯡꯒ ꯑꯂꯨꯒ ꯑꯂꯨꯒ ꯀꯩꯅꯣ ꯀꯣꯕꯤ ꯀꯥꯡꯁꯣꯏ ꯈꯔ ꯀꯩꯅꯣ ꯇꯃꯥꯇꯔ ꯇꯃꯥꯇꯔ ꯈꯔ ꯍꯥꯞꯆꯤꯜꯂ ꯆꯠꯂꯒ ꯊꯣꯡꯕ ꯃꯇꯝꯁꯨ ꯂꯩꯑꯦ ꯑꯗꯨꯒ ꯑꯗꯨ ꯁꯣꯝꯒ ꯃꯔꯣꯛ ꯑꯃꯦꯠꯄ ꯀꯔꯤ ꯍꯥꯏꯒꯦꯔꯥ ꯏꯔꯣꯟꯕ ꯀꯣ ꯏꯔꯣꯝꯕ ꯈꯔ ꯁꯦꯝꯃꯒꯁꯨ ꯂꯩꯌꯦ ꯑꯗꯨꯒ ꯇꯣꯉꯥꯟꯅ ꯇꯣꯉꯥꯟꯅ ꯀꯥꯡꯉꯧꯁꯨ ꯑꯂꯨ ꯉꯧ ꯉꯧꯕ ꯑꯗꯨꯃꯥꯏꯅ ꯇꯧꯕ ꯃꯇꯝꯁꯨ ꯂꯩꯕꯅꯤꯍꯦ ꯑꯩꯈꯣꯏ ꯑꯩꯈꯣꯏꯒꯤ ꯔꯦꯟꯗ ꯑꯩꯈꯣꯏ ꯏꯝꯐꯥꯜ ꯃꯅꯤꯄꯨꯔ ꯂꯩꯔꯛ ꯀꯥꯟꯅ ꯔꯦꯟꯗ ꯌꯥꯝ ꯊꯤꯅ ꯇꯧꯕꯔꯤꯅꯤꯍꯩ ꯑꯗꯨ ꯃꯥꯅ ꯑꯗꯨ ꯅꯨꯡꯇꯤ ꯑꯗꯨ ꯔꯤ ꯔꯤꯒꯨꯂꯔꯂꯤ ꯆꯥꯕ
ꯍꯍ
ꯍꯥꯎꯕ
ꯑꯗꯨꯕꯨ ꯑꯗꯨꯝ ꯆꯥꯔꯁꯨ ꯍꯣꯏ ꯑꯗꯨꯝ ꯆꯥꯔꯁꯨ
ꯑꯣ ꯒꯣꯜ ꯃꯨꯛ ꯆꯟꯒ꯭ꯔꯦꯍꯦ ꯑꯣꯜ ꯃꯤꯁꯤ ꯑꯍꯨꯝ ꯑꯦ ꯑꯥꯔꯖꯦꯟꯇꯤꯅꯥ ꯑꯍꯨꯝ ꯆꯪꯈ꯭ꯔꯦ ꯑꯗꯨꯒ ꯏꯖꯤꯞ ꯑꯅꯤ ꯑꯣ ꯑꯗꯨꯒ ꯍꯧꯖꯤꯛ ꯍꯧꯖꯤꯛ ꯂꯩꯔꯤꯁꯤ ꯁꯦ ꯑꯣꯡꯂꯤ ꯐꯥꯏꯚ ꯃꯤꯅꯤꯠꯁ ꯃꯤꯅꯤꯠ ꯃꯉꯥ ꯈꯛꯇꯪ ꯉꯥꯏꯔꯦ
ꯑꯥ ꯑꯗꯨ ꯑꯣꯏꯔꯗꯤ ꯀꯥꯈ꯭ꯔꯅꯤꯀꯣ ꯃꯣꯏꯅ
ꯀꯥꯈ꯭ꯔꯅꯤ ꯁꯤ ꯀꯥꯔꯗꯤ ꯁ꯭ꯋꯤꯠꯖꯔꯂꯦꯟ ꯅꯠꯇ꯭ꯔꯒꯅ ꯀꯣꯂꯣꯝꯕꯤꯌꯥ ꯀꯣꯂꯣꯝꯕꯤꯌꯥ ꯑꯅꯤꯃꯛ ꯍꯣꯔꯦꯟ ꯋꯥꯟ ꯊꯥꯔꯇꯤ ꯁꯅꯥꯄꯗ ꯉꯝ ꯉꯝꯕ ꯃꯤꯗꯨꯗ
ꯑꯥ
ꯏꯖꯤꯞ ꯏꯖꯤꯞ ꯍꯧꯖꯤꯛꯇꯤ ꯕꯥꯏ ꯕꯥꯏ ꯇꯥꯔꯦ ꯃꯣꯏꯒꯤ ꯐ꯭ꯂꯥꯏꯠꯗꯔ ꯒꯥꯔꯤꯗꯔ ꯕꯥꯔ ꯇꯣꯡꯂꯒ ꯆꯠꯈ꯭ꯔꯅꯤ ꯎꯝ ꯎꯝ ꯎꯝ
ꯋꯥꯈꯟꯒꯁꯤ ꯌꯥꯝ ꯅꯨꯉꯥꯏꯔꯝꯅꯤ ꯍꯧꯖꯤꯛꯇꯤ ꯌꯦꯡꯉꯣ
ꯑꯁ ꯍꯧꯖꯤꯛꯇꯤ ꯒꯣꯜ ꯑꯅꯤ ꯍꯣꯏ ꯀꯩꯅꯣꯅꯤꯅ ꯐꯤꯂꯝꯗꯁꯨ ꯇꯧꯋꯤꯅ ꯐꯤꯂꯝꯗꯁꯨ ꯀꯔꯤ ꯍꯥꯏꯒꯦꯔꯥ ꯐꯤꯂꯝꯗꯁꯨ ꯕꯦꯠꯅ ꯍꯥꯟꯅ ꯀꯟ ꯑꯃ ꯁꯥꯔꯒ ꯂꯥꯁ ꯃꯦꯟꯗꯗꯤ ꯑꯗꯨꯝ ꯁꯤꯈꯤꯕꯗꯣ ꯑꯗꯨꯃ ꯑꯗꯨꯃꯥꯏꯅ ꯑꯗꯨꯝꯥꯏꯅ ꯑꯁꯤꯗꯁꯨ ꯑꯥ ꯀꯔꯤ ꯍꯥꯏ ꯍꯣꯏ ꯃꯣꯏꯗ ꯐꯠꯇꯦ ꯍꯥꯏꯕ ꯅꯠꯇꯕꯀꯣ ꯂ ꯂꯥꯏꯐ ꯐꯤꯂꯝꯒꯤ ꯇꯥꯏꯞ ꯐꯤꯂꯝꯒꯤ ꯁꯥꯎꯗ ꯍꯥꯟꯅ ꯍꯦꯔꯣꯗꯣ ꯑꯁꯣꯟꯕ ꯁꯥꯔꯒ ꯂꯥꯁ ꯃꯣꯃꯦꯟꯗ ꯂꯥꯁ ꯃꯣꯃꯦꯟꯗ ꯑꯗꯨꯝ ꯀꯣꯝꯄꯦꯠ ꯇꯧꯈꯤꯕꯗꯣ ꯅꯝꯕꯔ ꯇ꯭ꯋꯦꯟꯇꯤ ꯐꯣꯔ ꯃꯥꯔꯇꯤꯅꯤꯁ ꯑꯦ ꯒꯣꯜ ꯆꯜꯂ ꯃꯥꯂꯦ ꯍꯥ ꯒꯣꯟ ꯖꯤꯜꯂꯔ ꯃꯥꯜꯂꯦ ꯁꯣꯔꯁꯦ ꯑꯗꯨꯝꯗ ꯑꯗꯨꯝ ꯇꯧꯒꯅꯤꯅꯦ ꯅꯪꯁꯨ ꯕꯣꯜ ꯌꯦꯡꯉꯨꯅꯦ ꯃꯤꯁꯤ ꯀꯩꯒꯤ ꯌꯦꯡꯗꯕ꯭ꯔꯣ
ꯃꯤꯗꯣ ꯌꯦꯡꯅꯤꯡꯗꯕꯗꯨ ꯌꯦꯡꯅꯤꯡꯗꯦꯅ
ꯅꯣꯏ ꯅꯨꯄꯤꯁꯤ ꯕꯣꯜ ꯌꯦꯡꯗꯕꯅꯦ ꯀꯩꯅꯣ ꯕꯣꯗꯨ ꯃꯔꯝ ꯌꯥꯝ ꯈꯪꯉꯣ ꯀꯩꯅꯣ ꯍꯣꯏ ꯑꯌꯥꯝꯕ ꯅꯨꯄꯤꯁꯤꯡꯗ ꯐꯠꯇꯦ ꯍꯥꯏꯕꯗꯤ ꯅꯠꯇꯕ ꯑꯌꯥꯝꯕ ꯅꯨꯄꯤꯁꯤꯡꯁꯦ ꯀꯩꯅꯣ ꯇꯧꯅꯤꯕ ꯗꯣ ꯃꯦꯁꯤ ꯐ꯭ꯔꯦꯟꯁꯅꯦ ꯔꯣꯅꯥꯜꯗꯣ ꯐ꯭ꯔꯦꯟꯁꯅꯦ ꯅꯦꯃꯜ ꯐꯦꯟꯁꯅꯦ ꯍꯥꯏꯔꯒ ꯃꯣꯏꯁꯦ ꯀꯩꯀꯩ ꯀ꯭ꯂꯕꯇꯁꯨ ꯁꯅꯕ꯭ꯔꯥ ꯍꯥꯏꯕꯗꯨ ꯈꯪꯗꯕꯅꯦ
ꯑꯣ ꯍꯥꯍꯥ ꯎꯝ ꯑꯣꯏꯔꯝꯒꯅꯤ
ꯑꯗꯨꯒ ꯑꯥ ꯀꯩꯅꯣꯗꯁꯨ ꯃꯣꯏ ꯃꯣꯏ ꯃꯁꯥ ꯃꯁꯥꯒꯤ ꯅꯨꯄꯤꯒꯤ ꯃꯤꯡꯁꯨ ꯀꯔꯤ ꯀꯔꯁꯨ ꯀꯥ ꯀꯗꯥꯏꯗ ꯁꯅꯕ꯭ꯔꯥ ꯁꯅꯕ꯭ꯔꯥ ꯍꯥꯏꯕꯗꯣ ꯀꯦꯝ ꯈꯪꯗꯕꯤꯗ ꯁꯞꯄꯣꯔꯠ ꯇꯧꯔꯕ ꯃꯤꯁꯤꯡꯁꯨ ꯂꯩꯕꯅꯦ
ꯎꯝ
ꯍꯣꯏ ꯑꯩꯈꯣꯏ ꯑꯩꯈꯣꯏ ꯑꯣꯐꯤꯁꯇ ꯑꯩꯈꯣꯏ ꯊꯕꯛ ꯇꯧꯃꯤꯟꯅꯕꯁꯤꯡꯅꯁꯨ ꯍꯥꯏꯕꯅꯤ ꯔꯣꯅꯥꯜꯗꯣꯒ ꯃꯦꯁꯤꯒꯤ ꯃꯔꯝꯗ ꯌꯦꯛ ꯅꯥꯔꯒꯀꯣ
ꯍꯥ ꯍꯤꯍꯤꯍꯤ
ꯎꯝ ꯑꯩꯈꯣꯏꯅ ꯑꯗꯨꯝ ꯐꯥꯒꯤ ꯐꯥꯒꯤ ꯇꯧꯔꯒ ꯌꯦꯠꯅꯥ ꯂꯩꯕꯗꯣ ꯃꯦꯁꯤꯗ ꯕꯦꯁ ꯃꯤꯁꯤꯗ ꯕꯦꯁ ꯍꯥꯏꯔꯥ ꯂꯩꯍꯧꯕꯅꯤꯅꯦ ꯎꯝ
ꯈꯣꯏꯗꯤ ꯌꯦꯡꯗꯕꯅꯤꯅ ꯈꯪꯗ꯭ꯔꯦ
ꯐꯅꯤꯗ
ꯑꯩꯗꯣ ꯃꯦꯝ ꯉꯥꯛꯉꯛꯇ ꯉꯥꯏꯔꯗꯤꯅ ꯉꯝꯈ꯭ꯔꯅꯤ
ꯅꯤ ꯇꯨ ꯃꯤꯅꯤꯠꯁ ꯂꯦꯁ ꯌꯨꯝꯗ ꯅꯠꯇ꯭ꯔꯣ
ꯎꯍꯝ ꯑꯗꯨꯕꯨ ꯃꯤꯅꯤꯠ ꯑꯃ ꯑꯅꯤꯗꯨꯒꯤꯗꯨꯁꯨ ꯒꯣꯜꯗꯤ ꯆꯟ ꯇꯧ ꯆꯥꯟꯗꯤ ꯆꯟꯂꯃꯅꯤꯀꯣ ꯇꯝꯕ ꯉꯝꯗꯕꯅꯤ
ꯎꯝ ꯇꯝꯕꯗꯤ ꯉꯝꯗꯦ ꯆꯟꯗꯤ ꯆꯟ
ꯃꯥ ꯉꯥꯛꯇ ꯉꯥꯏꯈꯔꯦꯅꯦ ꯃꯁꯨ ꯑꯃꯨꯛꯀ ꯆꯪ ꯁꯨ ꯑꯃꯨꯀꯥ
ꯍꯧꯖꯤꯛꯁꯦ ꯑꯃꯨꯛꯀ ꯏꯖꯤꯞ ꯏꯖꯤꯞ ꯄꯥꯔꯇꯤꯅ ꯆꯟꯈ꯭ꯔꯗꯤ ꯏꯖꯤꯞꯇꯟꯁ ꯑꯃꯨꯛ ꯆꯟꯈ꯭ꯔꯗꯤ ꯒꯦꯝꯁꯦ ꯍꯦꯟꯅ ꯍꯦꯟꯅ ꯏꯟꯇꯔꯦꯁ ꯇꯤꯡ ꯑꯣꯏꯈ꯭ꯔꯅꯤ ꯑꯗꯨꯕꯨ ꯆꯟꯕꯗꯤ ꯄꯥꯝꯗ꯭ꯔꯦ ꯑꯩꯗꯤ ꯑꯍꯤ
ꯑꯥꯍꯤꯍꯤꯍꯤ ꯎꯝ ꯃꯤꯠ ꯃꯤꯅꯤꯠ ꯂꯣꯏ ꯍꯟꯅꯤꯡꯈ꯭ꯔꯦꯕ
ꯎꯝ ꯂꯣꯏꯍꯟꯅꯤꯡꯗ꯭ꯔꯦ ꯁꯠ ꯁꯠ ꯑꯗꯨꯒ ꯉꯁꯥꯏ ꯉꯁꯥꯏ ꯉꯁꯥꯏ ꯏꯖꯤꯞꯁꯤꯌꯥꯟ ꯑꯦ ꯏꯖꯤꯞ ꯀꯥꯡꯕꯨꯗ ꯁꯞꯄꯣꯔꯠ ꯇꯧꯕ ꯃꯤꯁꯤꯡꯗꯨꯁꯨ ꯉꯁꯥꯏ ꯑꯩ ꯒꯣꯜ ꯑꯅꯤ ꯆꯟꯈꯤꯕ ꯃꯅꯨꯡꯗ ꯊꯤ ꯊꯤꯅ ꯑꯩꯉꯣꯟꯗ ꯍꯥꯏ ꯍꯥꯏꯕꯅꯦꯕ
ꯑꯦ
ꯍꯧꯖꯤꯛ ꯑꯩ ꯉꯝ ꯉꯝꯈ꯭ꯔꯗꯤ ꯍꯧꯔꯅꯤ ꯑꯃꯨꯛꯀ ꯎꯝ ꯅꯨꯡꯉꯥꯏꯅꯤ ꯒꯦꯝꯁꯦ
ꯎꯝ ꯅꯨꯉꯥꯏꯔꯝꯅꯤ ꯍꯧꯖꯤꯗꯤ
ꯁꯤ ꯀꯩꯅꯣ ꯁꯤꯔꯣꯅꯥꯜꯗꯣꯁꯨ ꯈ꯭ꯤꯁꯇꯥꯟꯅꯣ ꯔꯣꯅꯥꯜꯗꯣꯁꯨ ꯂꯂꯤꯒꯥ ꯔꯣꯌꯦꯜ ꯃꯦꯗ꯭ꯔꯤꯗ ꯂꯩꯔꯤꯕ ꯃꯇꯝꯗ
ꯀꯣ ꯃꯇꯝꯗ ꯀꯩꯅꯣ ꯐꯖꯅ ꯔꯣꯌꯦꯜ ꯃꯦꯇ꯭ꯔꯤꯛꯀꯤꯗꯤ ꯐꯖꯅ ꯂꯧꯕꯤꯕꯅꯤꯅꯦ ꯃꯥꯁꯨ ꯋꯥꯛ ꯁꯤꯔ ꯅꯥꯎꯗꯣꯗꯤ ꯁꯦꯡꯅ ꯍꯥꯏꯕꯗ ꯋꯥꯔꯜ ꯀꯞꯇꯒꯤ ꯃꯃꯤꯡ ꯐꯥꯎꯕ ꯅꯠꯇꯦꯕ ꯃꯃꯥ ꯀ꯭ꯂꯞ ꯀ꯭ꯂꯕꯇ ꯀ꯭ꯂꯕꯇ ꯁꯥꯟꯅꯔꯒ ꯍꯩ ꯌꯥ ꯌꯥꯝ ꯍꯩꯕꯅꯦꯅ ꯃꯥꯁꯨꯀꯣ
ꯑꯣ
ꯀ꯭ꯂꯥꯕꯇ ꯁꯥꯟꯅꯔꯒ ꯂꯩꯕ ꯃꯇꯝꯗ ꯃꯥꯅ ꯍꯦꯇ꯭ꯔꯤꯛ ꯍꯦꯇ꯭ꯔꯤꯛꯇꯒꯤ ꯍꯦꯟꯅ ꯑꯃꯨꯛ ꯗ꯭ꯔꯣꯞ ꯑꯗꯨꯒꯨꯝꯕ ꯆꯟꯈꯤꯕꯒꯤ ꯃꯥꯅ ꯑꯗꯨ ꯃꯃꯤꯡ ꯐꯥꯎꯈꯤꯅꯤꯗ ꯂꯂꯤꯒꯥꯗ ꯕꯔꯆꯦꯂꯣꯅꯥꯒ ꯃꯦꯁꯤꯅ ꯚꯔꯆꯦꯂꯣꯅꯥꯗ ꯔꯦꯜ ꯃꯦꯗ꯭ꯔꯤꯗꯅ ꯔꯦꯜ ꯃꯦꯗ꯭ꯔꯤꯗ ꯗꯨꯒꯤꯅ ꯔꯥꯃꯣꯁ ꯑꯥꯔꯖꯦꯟꯇꯤꯅꯥ ꯑꯦꯁ ꯔꯥꯃꯣꯁ ꯁꯤꯔꯨꯅꯥꯜꯗꯣ ꯄꯦꯥꯄꯦ ꯃꯣꯏꯅ ꯇꯧꯕꯗꯣ
ꯎꯝ
ꯑꯗꯨꯗ ꯐꯥꯎꯈꯤꯕꯅꯦ ꯃꯥꯜꯂꯤ
ꯑꯗꯨ ꯃꯣꯏꯒꯤ ꯄ꯭ꯔꯥꯏꯝꯗꯗꯤ ꯃꯣꯏꯒꯤ ꯄ꯭ꯔꯥꯏꯝꯗꯗꯤ ꯑꯗꯨꯝ ꯌꯥꯕꯅꯤ ꯍꯦ ꯃꯣꯏꯁꯨ ꯗꯨꯝ ꯍꯩꯕꯅꯦ
ꯑꯗꯨ ꯃꯇꯝꯗ ꯄꯪꯒꯟ ꯑꯉꯥꯡꯁꯨ ꯑꯉꯥꯡ ꯑꯣꯏꯔꯤ ꯑꯗꯨꯒ ꯄꯪ ꯒꯟꯁꯨ ꯀꯟꯕ ꯃꯇꯝꯅꯤꯅꯀꯣ ꯑꯁ ꯔꯦꯐꯤ ꯑꯥ ꯌꯦꯂꯣ ꯀꯥꯔꯠ ꯀꯩꯅꯣ ꯉꯁꯤꯒꯤ ꯃꯦꯠꯁꯁꯦ ꯌꯥꯗ꯭ꯔꯦ
ꯀ꯭ꯔꯤ ꯇꯥꯕ꯭ꯔꯣ
ꯖꯠꯁ ꯅꯀꯣ
ꯑꯥ
ꯑꯁꯤ ꯀꯣꯆ ꯃꯌꯥꯝ ꯂꯦꯞꯄꯦꯗꯅ ꯀꯣꯆ ꯃꯌꯥꯝ ꯏꯖꯤꯞꯀꯤ ꯀꯣꯆ ꯃꯌꯥꯝ ꯂꯦꯞꯄꯦꯗꯅ ꯑꯃꯗꯤ ꯔꯦꯠ ꯀꯥꯔꯠ ꯆꯥꯈ꯭ꯔꯦ ꯑꯃꯅ ꯑꯃꯨꯛ ꯌꯦꯂꯣ ꯀꯥꯔꯠ ꯑꯃ ꯍꯧꯖꯤꯛ ꯆꯥꯈ꯭ꯔꯦ
ꯑꯣ ꯀ꯭ꯔꯤ ꯇꯧꯕ꯭ꯔꯥꯀꯣ
ꯈꯪꯗꯦ ꯋꯥ ꯄꯪꯉꯥꯡꯗꯉꯥꯡꯕ ꯃꯥꯜꯂꯦ ꯑꯩ ꯇꯥꯗꯤ ꯇꯥꯗꯦ ꯋꯥ ꯉꯥꯡꯉꯤꯁꯤꯡꯗꯣ
ꯑꯥ
ꯄ꯭ꯂꯦꯟ ꯃꯅꯨꯡꯗ ꯑꯗꯨ ꯄꯨꯡꯇꯧ ꯇꯧꯕꯗꯤ ꯀꯟꯊꯤꯊꯤꯅ ꯍꯥꯏ ꯃꯥꯜꯂꯦꯗ ꯏꯂꯣꯞ